ꯍꯥꯎ ꯍ ꯇꯥꯏ ꯇꯥꯏ ꯇ ꯑꯥꯎ
ꯑꯦ ꯏꯇꯥꯎ ꯏꯇꯥꯎ ꯅꯨꯡꯉꯥꯏꯔꯤꯕ ꯏꯇꯥꯎꯕꯨ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯣ
ꯏꯇꯥꯎ ꯅꯨꯡꯉꯥꯏꯔꯤ ꯅꯨꯡꯉꯥꯏꯔꯤ ꯏꯇꯥꯎꯅꯤ ꯅꯨꯡꯉꯥꯏꯔꯤꯕꯣ
ꯑꯩꯁꯨ ꯅꯨꯡꯉꯥꯏꯔꯤꯇꯥꯎ ꯍꯧꯖꯤꯛꯀꯥꯟꯁꯤꯗꯤ ꯅꯨꯡꯉꯥꯏꯅ ꯌꯨꯝꯒꯤ ꯊꯕꯛ ꯏꯪꯈꯥꯡ ꯇꯧꯔꯒ ꯆꯥꯕ ꯊꯛꯄ ꯋꯥꯠꯇꯕꯤ ꯅꯨꯡꯉꯥꯏꯅ ꯂꯩꯔꯦꯅ ꯇꯥꯎꯣꯏꯗꯤ ꯀꯃꯥꯏ ꯀꯃꯥꯏꯅ ꯇꯧꯕ
ꯆꯞ ꯃꯥꯟꯅꯩ ꯇꯧꯕꯗꯣ ꯑꯩꯈꯣꯏꯁꯨ ꯏꯃꯨꯡꯒꯤ ꯀꯩꯀꯩ ꯍꯥꯏꯇꯥꯔꯦ ꯌꯨꯝ ꯀꯩꯀꯩ ꯁꯦꯝꯖꯤꯟ ꯈꯣꯠꯆꯤꯟ ꯁꯥꯕꯩ ꯍꯥꯏꯇꯥꯔꯦ ꯍꯪꯁꯤ ꯑꯗꯨꯝ ꯅꯨꯡꯉꯥꯏ ꯂꯩ ꯍꯥꯏ ꯥꯏ ꯄꯩꯁꯥꯕꯨꯗꯤ ꯑꯗꯨꯝ ꯈꯔ ꯆꯠꯂꯦ ꯍꯥꯏꯇꯥꯔꯦ ꯌꯨꯝ ꯁꯦꯝꯃꯃꯤꯅꯀꯣ ꯍꯥꯏꯇꯥꯥꯎ
ꯎꯝ ꯃꯥꯅꯤꯅꯦ ꯌꯨꯝ ꯀꯩ ꯁꯥꯕ ꯍꯥꯏꯗ ꯄꯩꯁꯥ ꯃꯌꯥꯝ ꯆꯠꯇꯣꯏꯅꯦ
ꯃꯥꯅꯤ ꯃꯥꯅꯤ ꯂ
ꯑ ꯏꯇꯥꯎ ꯆꯥꯛ ꯏꯁꯤꯡ ꯆꯥꯔꯕ ꯉꯁꯤꯁꯨ ꯍꯧꯖꯤꯛ
ꯇꯥꯎꯁꯔꯦ ꯏꯆꯥꯥꯛ ꯏꯁꯤꯡ ꯏꯇꯧꯗꯤꯆꯥꯔꯕꯣ
ꯆꯔꯦ ꯆꯔꯦ ꯏꯇꯥꯎ ꯑꯗꯨ ꯇꯥꯎꯁꯨ ꯀꯔꯤ ꯀꯔꯤ ꯃꯊꯦꯜ ꯀꯔꯤ ꯀꯔꯤ ꯆꯥꯔ ꯉꯁꯤꯗꯤ
ꯉꯁꯤꯗꯤ ꯏꯇꯥꯎ ꯀꯩꯅꯣ ꯇꯧꯔꯦ ꯉꯁꯤꯗꯤ ꯌꯦꯟ ꯑꯣꯏꯅ ꯇꯧꯔꯦ ꯏꯇꯥꯎ ꯉꯁꯤꯗꯤ ꯊꯕꯛ ꯁꯨꯕ ꯃꯌꯥꯝꯒꯤꯁꯨ ꯀꯩꯅꯣ ꯇꯧꯕ ꯑꯣꯏꯅ ꯃꯌꯥꯝ ꯆꯥꯃꯤꯟꯅꯔꯦ ꯍꯥꯏꯇꯥ ꯍꯥꯏꯇꯥꯔꯦ
ꯎꯝ ꯌꯥꯝ ꯍꯥꯎꯕ ꯏꯟꯁꯥꯡꯅꯤ ꯑꯩ ꯏꯇꯥꯎꯕ ꯑꯗꯨꯗꯤ ꯇꯥꯎ ꯑꯩꯈꯣꯏꯒꯤꯗꯤ ꯑꯁ ꯉꯁꯤꯁꯤ ꯑꯌꯨꯛꯁꯤ ꯅꯣꯡꯒ ꯇꯥꯕꯅ ꯊꯣꯛꯄ ꯈꯣꯠꯄ ꯌꯥꯗꯅ ꯑꯩꯗꯤ ꯑꯗꯨꯝ ꯍꯋꯥꯏ ꯊꯣꯡꯉꯦ ꯍꯋꯥꯏ ꯊꯣꯡ ꯏꯜꯂꯒ ꯑꯂꯨ ꯀꯥꯡꯕꯦꯟ ꯑꯃ ꯇꯧꯔꯦ ꯑꯗꯨꯝ ꯌꯥꯅ ꯌꯥꯅꯕ ꯆꯥꯁꯤꯟꯈ꯭ꯔꯦ ꯍꯥꯏꯗꯨꯅꯤꯗ ꯍꯋꯥꯏ ꯊꯣꯡꯁꯨ ꯄꯥꯛ ꯄꯥꯛ ꯆꯥꯗꯕꯅꯤꯀꯣ ꯅꯣꯡ ꯐꯔꯧ ꯆꯥ ꯀꯥꯟꯅ ꯑꯗꯨꯝ ꯍꯥꯎꯏꯤ
ꯍꯥꯎꯋꯏ ꯍꯥꯎꯏ ꯏꯇꯥꯎ ꯅꯣꯡ ꯐꯥꯗꯣꯛ ꯆꯥꯕ ꯍꯥꯎꯋꯏ ꯍꯋꯥꯏꯁꯦ
ꯎꯝ ꯑꯗꯨꯅꯤꯅꯦ ꯍꯥꯎ ꯑꯗꯨ ꯏꯇꯥꯎ ꯏꯇꯥꯎ ꯑꯌꯨꯛ ꯅꯨꯡꯊꯤꯜ ꯅꯣꯡꯃꯁꯤ ꯑꯗꯨꯝ ꯊꯕꯛ ꯌꯨꯝꯒꯤ ꯊꯕꯛ ꯏꯪꯈꯥꯡ ꯇꯧꯔꯤ ꯅꯠꯇ꯭ꯔꯅ ꯀꯩꯀꯩ ꯅꯣꯡꯃꯗ ꯀꯩꯀꯩ ꯊꯕꯛ ꯀꯩꯀꯩ ꯍꯣꯠꯅꯔꯤꯒꯦ ꯍꯧꯖꯤꯛꯀꯥꯟꯁꯤꯕꯨ
ꯇ ꯑꯣꯏꯣꯏꯗꯨ ꯍꯣꯏ ꯍꯥꯏꯇꯥꯔꯦ ꯌꯨꯝ ꯀꯩꯀꯩ ꯁꯨꯝ ꯀꯩ ꯁꯦꯝꯖꯤꯟꯕꯒꯤ ꯊꯕꯛꯁꯦ ꯑꯗꯨꯝ ꯑꯩꯅ ꯑꯗꯨꯝ ꯄꯥꯅ ꯂꯩꯔꯦ ꯍꯥꯏꯗꯤ ꯑꯋꯥꯠ ꯑꯄꯥꯁꯦ ꯑꯗꯨꯝ ꯌꯦꯡꯁꯤꯜꯂꯒ ꯍꯥꯏꯇꯥꯥꯔꯦꯇꯥꯎ ꯅꯣꯡꯃꯒꯤ ꯑꯗꯨꯝ ꯀ ꯑꯅꯤ ꯃꯤꯁꯨ ꯂꯩꯇꯃꯤꯅꯀꯣ ꯃꯤꯁꯨ ꯋꯥꯠꯄꯅꯤꯅ ꯇ ꯁꯃꯥꯏꯅ ꯇꯧꯔ ꯂꯩꯔꯦ ꯑꯗꯨꯝ ꯑꯋꯥꯠ ꯑꯄꯥ ꯌꯦꯡꯁꯤꯜꯂꯒ ꯇꯧꯔꯤ ꯀꯔꯤ ꯀꯔꯤ ꯍꯣꯠꯅꯔꯤꯒꯦ ꯍꯧꯖꯤꯛ
ꯑꯇꯥꯎ ꯏꯇꯥꯎꯁꯨ ꯍꯟꯗꯛꯇꯤ ꯊꯕꯛꯁꯤ ꯈꯔ ꯆꯤꯜꯂꯤꯅꯤ ꯌꯨꯝꯒꯤꯕꯨ ꯇꯧꯒꯗ꯭ꯔꯥ ꯏꯁꯥꯒꯤꯕꯨ ꯇꯧꯒꯗ꯭ꯔꯥ ꯑꯁ ꯊꯕꯛꯁꯤꯗꯤ ꯄꯨꯔꯥ ꯃꯩꯁ ꯅꯦꯠꯂꯦ ꯑꯗꯨꯅ ꯇꯥꯎꯈꯤꯗꯪ ꯄꯥꯎ ꯐꯥꯎꯕ ꯀꯣꯜ ꯇꯣꯏꯅ ꯇꯧꯔꯛꯄ ꯐꯪꯗ꯭ꯔꯕꯅꯤ
ꯃꯥꯅꯤ ꯃꯥꯅꯦ ꯇꯧ ꯆꯃꯤ ꯆꯤꯟꯕꯅꯤꯅ ꯊꯕꯛꯁꯦ ꯍꯧꯖꯤꯛꯀꯥꯟꯁꯤꯦ ꯂꯣꯏ ꯆꯤꯟꯅꯕꯅꯤꯅꯀꯣ
ꯎꯝ ꯑꯨ ꯑꯨ ꯑꯩꯁꯨ ꯑꯩꯈꯣꯏꯒꯤ ꯃꯅꯤꯡꯗꯨꯗ ꯂꯝ ꯈꯔ ꯍꯥꯡꯉꯦꯗꯅ ꯑꯗꯨꯗ ꯁꯨꯝ ꯏꯤꯡꯈꯣꯜ ꯀꯌꯥ ꯑꯣꯀ ꯀꯣꯏꯕ ꯍꯥꯏꯇꯥꯔꯦ ꯃꯅꯥ ꯃꯁꯤꯡ ꯈꯔ ꯊꯥꯕ ꯍꯥꯏꯇꯥꯔꯦ ꯑꯗꯨꯗꯒꯤ ꯑꯌꯨꯛ ꯉꯉꯥꯟꯕ ꯍꯣꯠꯄꯒ ꯑꯗꯨꯝ ꯋꯥꯋꯥꯛꯀꯤꯡ ꯈꯔ ꯆꯠꯂꯦ ꯑꯌꯨ ꯍꯣꯠꯄꯒ ꯗꯩꯗꯞ ꯍꯜꯂꯛꯑꯒ ꯋꯥꯛꯀꯤꯡ ꯆꯠꯄ ꯑꯩꯁ ꯄꯨꯡ ꯑꯃꯒꯤꯒ ꯆꯥꯡꯗꯤ ꯑꯗꯨꯝ ꯆꯪꯉꯦ ꯍꯥꯏꯗꯤ ꯑꯌꯨ ꯉꯟꯇꯥꯅ ꯍꯧꯒꯠꯂ ꯄꯨꯡ ꯃꯔꯤ ꯁꯨꯋꯥꯥꯏꯗ ꯍꯧꯒꯠꯂꯒ ꯆꯠꯄꯅꯦ ꯀꯤꯂꯣꯃꯤꯇꯔ ꯑꯣ ꯃꯔꯤ ꯃꯉꯥꯃꯨꯛ ꯆꯠꯂꯦ ꯑꯗꯨꯒ ꯑꯦꯛꯁꯔꯁꯥꯏꯁ ꯇꯧꯕ ꯈꯣꯠꯄ ꯌꯨꯝ ꯌꯧꯔꯀꯥꯟꯗꯗꯤ ꯄꯨꯡ ꯇꯔꯨꯛ ꯇꯥꯒꯦ ꯑꯗꯨꯝ ꯇꯧꯋꯦꯕꯀꯣ
ꯍ ꯍ ꯏꯇꯣ ꯎꯝ
ꯌ ꯃꯅꯥ ꯃꯁꯤꯡ ꯐꯩꯔ ꯂꯩꯕꯥꯛ ꯇꯧꯗꯕꯅꯧ ꯃꯅꯥ ꯃꯁꯤꯡ ꯊꯥꯕꯅ ꯊꯥ ꯇꯧꯔꯒ ꯑꯗꯨꯝ ꯏꯁꯤꯡ ꯑꯃꯨꯛ ꯆꯥꯏ ꯑꯁ ꯈꯪꯍꯧꯗꯦ ꯇꯧꯔꯤ ꯃꯇꯝꯁꯦ ꯑꯗꯨꯝ ꯅꯣꯡ ꯑꯌꯨꯛ ꯑꯌꯨꯛꯀꯤ
ꯊꯕꯛ ꯅꯥ ꯌꯦ ꯌꯦꯛꯇꯅ ꯊꯕꯛ ꯆꯨꯔꯒ ꯐꯖꯅ ꯂꯩꯕꯗꯣ ꯑꯩꯅ ꯏꯁꯥ ꯐꯍꯟꯕꯅꯤ ꯌꯥꯝ ꯐꯩꯇꯣ
ꯎꯝ ꯑꯌꯨꯛꯀꯤ ꯑꯌꯨꯛꯇꯤ ꯑꯗꯨꯝ ꯁꯨꯃꯥꯏꯅ ꯊꯕꯛꯤꯔ ꯇꯦꯔ ꯇꯧꯔ ꯂꯣꯏꯁꯤꯟꯈ꯭ꯔꯅꯤ ꯆꯥꯛ ꯏꯁꯤꯡ ꯆꯥꯛ ꯏꯁꯤꯡ ꯇꯣꯛꯑꯒ ꯑꯃꯨꯛ ꯉꯥꯛꯇꯪ ꯁꯨꯝ ꯍꯧꯖꯤꯛꯇꯤ ꯄꯣꯊꯥꯔꯝꯕꯅꯦ ꯑꯗꯨꯒ ꯉꯥꯛꯇꯪꯗ ꯑꯩꯁꯨ ꯊꯕꯛ ꯑꯃ ꯀꯩ ꯑꯃ ꯁꯨꯝ ꯇꯧꯅꯤꯡꯉꯦꯗꯅ ꯂꯥꯏꯔꯤꯛ ꯂꯛ ꯂꯥꯏꯁꯨ ꯈꯔ ꯄꯥꯔꯒ ꯈꯠꯇꯪ ꯇꯧꯔꯤꯅꯤ ꯈꯪꯗꯦ ꯇꯧꯔꯤꯁꯤ ꯑꯣꯏꯗꯣꯏꯔꯤꯕ ꯑꯣꯏ
ꯑꯦ ꯏꯇꯥꯎ ꯑꯣꯏꯒꯅꯤ ꯑꯣꯏꯒꯅꯤ ꯅꯤꯡꯍꯟꯅꯕ ꯇꯧꯅꯤ ꯇ ꯑꯣꯏꯒꯅꯤ ꯇꯋꯥꯅꯤ ꯌꯦ ꯀꯩ ꯀꯩꯀꯩ ꯁꯦꯝꯖꯤꯜꯂꯨꯕꯅꯤꯅ ꯏꯇꯥꯎ ꯏꯇꯥꯎꯒꯁꯨ ꯄꯨꯟꯕ ꯐꯪꯕ ꯅꯣꯡꯃ ꯐꯖꯅ ꯃꯇꯥꯡ ꯆꯒꯅꯨꯤ ꯂꯩꯒꯅ ꯄꯨꯜꯂꯁꯦ ꯇ ꯀꯩꯅꯣꯝꯃ ꯆꯥꯛ ꯆꯥꯔꯥ ꯇꯥꯃꯤꯜꯒ ꯄ ꯇ ꯐꯨꯜꯂꯕꯁꯨ ꯀꯨꯏꯔꯃꯤꯅ ꯍꯥꯎꯕ ꯃꯥ
ꯅꯍꯥꯅꯦ ꯄꯨꯟꯗ ꯑꯣꯏꯔꯁꯨ ꯀꯨꯏꯔꯦ ꯆꯥꯛ ꯆꯔꯥ ꯑꯃ ꯑꯍꯥꯎꯕ ꯑꯃ ꯆꯥꯃꯤꯟꯅꯗꯁꯨ ꯀꯨꯏꯔꯦ ꯅꯣꯡꯃ ꯀꯣꯛ ꯆꯥꯃꯤꯟꯅꯔ ꯂꯣꯏꯔꯦ ꯍꯩ ꯂꯩꯇ ꯇꯥꯟꯅꯔꯒꯀꯣ ꯆꯥꯛ ꯆꯔꯥ ꯑꯃ ꯇꯕ
ꯇꯥꯎꯎ ꯍꯅ ꯀꯔꯤ ꯑꯦꯟꯖꯥꯝ ꯅꯍꯥꯟ ꯏꯇꯥꯎꯒꯤ ꯑꯦꯟꯖꯥꯝ ꯑꯃ ꯊꯥꯒꯦ ꯇꯧꯕꯗꯨ ꯀꯃꯥꯏꯅ ꯇꯧ ꯇꯧꯕꯒꯦ ꯑꯗꯨꯒꯤ ꯑꯉꯥꯏꯅꯦ
ꯑꯣ ꯃꯔꯨꯞ ꯑꯗꯨ ꯏꯇꯥꯎ ꯑꯗꯨꯏꯗꯣ ꯑꯗꯨꯝ ꯅꯨꯡꯉꯥꯏꯅꯗꯤ ꯊꯥꯈꯤꯕꯅꯦ ꯑꯗꯨꯝ ꯑꯗꯨ ꯍꯥꯏꯗꯣꯛꯇ꯭ꯔꯤ ꯏꯇꯥꯎ ꯑꯩꯅ ꯑꯩꯅ ꯈꯜꯂꯤꯁꯤꯒ ꯆꯠꯇꯃꯗꯤ ꯌꯥꯎꯔꯛꯄꯁꯤ ꯑꯗꯨ ꯏꯁꯣꯔ ꯈꯨꯔꯨꯝ ꯍꯥꯏꯗꯨꯅꯤꯗ ꯀꯃꯥꯏꯅ ꯇꯧꯗꯣꯏꯅꯣ ꯍꯥꯏꯗꯣ
ꯇ ꯌꯥꯎꯔꯛꯀꯅꯤꯗ ꯃꯥꯏ ꯄꯥꯛꯀꯅꯤꯗꯇ ꯇ ꯍꯣꯠꯅꯖꯃꯟꯗꯣ ꯑꯗꯨꯝ ꯐꯪꯒꯅꯤꯅ ꯃꯅꯥ
ꯎꯝ ꯍꯥꯏꯗꯤ ꯑꯩꯁꯨ ꯍꯣꯠꯅꯔꯦ ꯍꯥꯏꯔꯒ ꯁꯨꯝ ꯇꯧꯔꯒ ꯃꯥꯏ ꯄꯥꯛꯅ ꯍꯥꯏꯗꯤ ꯁꯨꯝ ꯌꯥꯎꯔꯛꯇꯕꯁꯦ ꯏꯁꯥꯁꯤ ꯌꯥꯝꯅ ꯋꯥꯈꯜ ꯅꯨꯡꯉꯥꯏꯇ꯭ꯔꯦꯅꯦ ꯏꯇꯥꯎ
ꯃꯕꯤ ꯃꯥꯅꯤ ꯑꯗꯨꯝ ꯍꯣꯠꯅꯒꯗꯕꯅꯤ ꯌꯥꯥꯎ ꯐꯁꯨ ꯏꯇꯥꯎ ꯑꯗꯨꯝ ꯅꯤꯡꯍꯟꯅꯕ ꯂꯩꯇꯅ ꯅꯣꯡꯃꯗꯤ ꯁꯣꯏꯅ ꯌꯥꯎ
ꯎꯝ ꯐ ꯇꯨ ꯑꯁꯤꯗ ꯄꯩꯁꯥ ꯑꯣꯏ ꯇꯥꯅ ꯆꯠ ꯑꯁꯤꯗ ꯈꯔ ꯀꯎ
ꯎꯝ ꯏ ꯇ ꯏ ꯇꯥꯎ ꯑꯗꯨ ꯑꯗꯨ ꯌꯥꯗꯦ ꯏ ꯑꯗꯨꯝ ꯃꯥꯏ ꯄꯥꯛꯀꯅꯤꯗ ꯅꯣꯡꯃꯅꯤ ꯁꯣꯏꯗꯅꯤ
ꯃꯥꯅꯤ ꯃꯥꯅꯤ ꯐꯣꯏ ꯑꯗꯨꯅꯤ ꯏꯇꯣ ꯑꯗꯨꯅꯤ ꯑꯃ ꯍꯧꯋꯦ ꯏꯁꯥ ꯏꯁꯥꯒꯤ ꯂꯝꯕꯤꯁꯦ ꯐꯖꯅ ꯆꯠꯄ ꯉꯝꯅꯕ ꯍꯣꯠꯅꯕꯀꯣ ꯗꯥ ꯍꯣꯏꯔꯤ ꯌ ꯀꯩ ꯍ ꯀꯩ ꯁꯥꯅꯨꯡꯁꯥ ꯏꯃꯥ ꯏꯄꯥꯅ ꯈꯔ ꯊꯝꯕꯤꯗꯅ ꯁꯨꯝ ꯀꯩ ꯁꯥꯕ ꯍꯧꯔꯦ ꯈꯣꯠꯂꯦ ꯍꯥꯏꯗꯣ ꯐꯔꯥꯅꯤ ꯑꯇꯥꯎꯋꯤ ꯌꯨꯝꯁꯤ ꯁꯥ ꯇꯧ ꯂꯔ ꯇꯧ
ꯇꯥꯎ ꯇꯞ ꯇꯞꯅ ꯁꯥꯕ ꯉꯝꯅꯒꯅꯤꯗꯇꯥꯎ
ꯍꯣꯏ ꯍꯣꯏ ꯍꯣꯏ ꯄꯣꯍꯅꯔꯤ ꯁ ꯐꯪꯖꯅꯤꯗ
ꯍꯧꯖꯤꯛ ꯏꯇꯥꯎ ꯎꯝ ꯎꯝ ꯍꯥꯏꯌꯨ ꯍꯥꯏꯌꯨ ꯏꯇꯥꯎ
ꯑꯣ ꯏꯇꯥꯎ ꯍꯣꯏ ꯏꯃꯨꯡ ꯏꯃꯥ ꯏꯄꯥꯕꯨꯡ ꯏꯆꯦ ꯍꯣꯏꯗꯤ ꯅꯥꯕ ꯈꯣꯠꯄ ꯌꯥꯎꯗꯦꯀꯣ ꯀꯩ ꯀꯩ ꯀꯃꯥꯏ ꯀꯃꯥꯏ
ꯍꯧꯖꯤꯛꯄꯨꯗꯤ ꯅꯥꯥꯕ ꯈꯣꯠꯄ ꯌꯥꯎꯗꯦ ꯏꯇꯥꯎ ꯑꯗꯣ ꯑꯗꯨ ꯅꯨꯡꯉꯥꯏꯅ ꯂꯩꯔꯤ ꯍꯥꯏ ꯇꯥꯔꯦ ꯏꯇꯥꯎ ꯏꯇꯥꯎꯕꯨꯗꯤ ꯀꯃꯥꯏꯅ ꯇꯧꯒꯦ ꯅꯥꯕ ꯌꯦꯛꯄ ꯌꯥꯎꯗꯕ ꯅꯠꯇ꯭ꯔꯣ
ꯅꯥꯕꯒꯤ ꯈꯣꯏꯁꯤ ꯌꯥꯎꯗꯦ ꯍꯥꯏꯕꯗꯤ ꯌꯥꯗꯦ ꯆꯤꯕꯦꯠ ꯆꯤꯕꯦꯠ
ꯎꯝ
ꯃꯁꯥ ꯈꯔ ꯁꯣꯟꯂꯦꯕ ꯁꯦ ꯆꯤꯕꯦꯠ ꯆꯤꯕꯦꯠ ꯁꯨꯝ ꯅꯥ ꯑꯗꯨ ꯗꯥꯛꯇꯔꯗꯤ ꯈꯔ ꯇꯣꯏꯅ ꯆꯠꯂꯦ ꯍꯟꯗꯛꯁꯨ ꯍꯥꯏꯗꯤ ꯅꯥꯕꯒꯤ ꯑꯃꯨꯛ ꯆꯦꯛꯑꯞꯁꯨ ꯈꯔ ꯆꯠꯄ ꯍꯥꯏꯇꯥꯔꯦ ꯃꯁꯥ ꯄꯥꯈꯠꯇꯅ ꯈꯣꯏꯒꯤ ꯅꯨꯄꯤ ꯑꯉꯥꯡ
ꯑꯩꯈꯣꯏꯒꯤ ꯎꯝ ꯑꯩꯈꯣꯏꯒꯤ ꯍꯧꯖꯤꯛ ꯃꯇꯝꯁꯤ ꯑꯏꯪ ꯑꯁꯥ ꯑꯣꯟꯅꯔꯛꯄꯒꯤ ꯏꯇꯥꯎ ꯑꯗꯨꯅꯁꯨ ꯑꯣꯏꯕ
ꯃꯥ
ꯑꯗꯨꯅꯤ ꯂꯥꯏꯍꯧ ꯁꯥꯕ ꯀꯩ ꯇꯧꯕ ꯃꯌꯥꯝ ꯅꯥꯕꯅꯤꯅꯀꯣ
ꯎꯝ
ꯥꯏꯇꯥꯎ ꯅꯥꯗ ꯌꯦꯛꯇꯅ ꯐꯖꯅ ꯂꯩꯕꯅ ꯐꯩ ꯏꯇꯥꯎ ꯄꯩꯁꯥ ꯌꯥꯝ ꯇꯤꯡꯕꯅꯤ ꯅꯥꯔꯗꯤꯀꯣ
ꯑꯗꯨꯅꯤꯅꯦ ꯍꯣꯏ ꯂꯥꯏꯔꯖ꯭ꯔꯁꯨ ꯅꯣꯡꯃꯒꯤ ꯆꯥꯛꯁꯨ ꯈꯔ ꯆꯥꯔꯒ ꯑꯔꯩ ꯂꯩꯇ ꯈꯔ ꯆꯥꯔꯒ ꯈꯔ ꯇꯧꯔ ꯂꯩꯔꯗꯤ ꯐꯩꯗꯅ ꯅꯥꯕꯗꯤ ꯑꯈꯣꯏ ꯌꯥꯎꯕꯁꯤꯅ ꯑꯃꯨꯛ ꯄꯩꯁꯥꯁꯨ ꯇꯤꯡꯕ ꯑꯗꯗꯒꯤ ꯊꯕꯛꯁꯨ ꯀꯣꯟ ꯊꯕꯛꯁꯨ ꯌꯥꯝ ꯆꯤꯟꯗꯣꯏꯅꯦꯕ ꯇꯧꯔꯤꯁꯦ ꯍꯥꯏꯗꯤ ꯌꯨꯝꯒꯤꯕꯨ ꯇꯧꯗꯣꯏꯔꯥ ꯗꯥꯛꯇꯔꯒꯤꯕꯨ ꯆꯠꯇꯣꯏꯔ ꯑꯗꯩ ꯌꯨꯝꯁꯤ ꯑꯅꯥ ꯑꯅꯦꯛ ꯌꯥꯎ ꯀꯣꯏꯅ ꯀꯣ ꯐꯤꯕꯝ ꯑꯃ ꯇꯥꯗꯦ ꯍꯥꯏꯕ ꯇꯧꯕꯤꯔꯁꯨ
ꯎꯝ ꯆꯨꯝꯃꯤ ꯏꯇꯥꯎ
ꯑꯗꯨꯅꯤ ꯏꯇꯥꯎ ꯑꯩꯒꯤ ꯑꯩꯗꯤ ꯑꯁ ꯌꯨꯝꯁꯨ ꯑꯍꯟ ꯑꯣꯏꯁꯤꯜꯂꯛꯄꯅꯤꯅ ꯏꯃꯥ ꯑꯍꯜ ꯂꯃꯟꯁꯤꯡꯗꯁꯨ ꯅꯨꯄꯤ ꯑꯉꯥꯡ ꯊꯤꯖꯤꯟꯅꯕ ꯇꯧꯔꯁꯤꯅꯕꯨ ꯍꯥꯏꯕꯁꯤꯅꯕꯨ
ꯃꯥꯅꯤ ꯏꯇꯥꯎ ꯆꯨꯝꯃꯦ ꯃꯅꯝ ꯃ ꯃꯇꯝꯒꯤ ꯍꯧꯖꯤꯛꯇꯤ ꯑꯗꯨꯝ ꯍꯥꯏꯔꯕꯅꯤꯅꯦ ꯑꯩꯈꯣꯏꯁꯨ
ꯑꯣ ꯎꯝ ꯑꯩꯅ ꯑꯃꯨꯛ ꯊꯤꯅꯤꯡꯇ꯭ꯔꯤꯕ ꯄꯥꯈꯪꯁꯤ ꯈꯔ ꯀꯨꯏꯅ ꯑꯣꯏꯔꯒ ꯂꯥꯡꯅꯤꯡ ꯁꯛꯅꯤꯡꯉꯦꯕ ꯃꯣꯏꯅꯗꯤ ꯑꯃꯨꯛ ꯌꯨꯝꯒꯤ ꯁꯦꯕꯥ ꯌꯨꯝꯗ ꯃꯤ ꯃꯤꯔꯣꯜ ꯂꯩꯇꯕꯩꯀꯣ ꯃꯣꯏꯅꯗꯤ ꯊꯤꯖꯤꯜꯂꯣ ꯑꯃꯨꯛ ꯍꯥꯏꯔꯅꯤ ꯇꯧ ꯑꯁ ꯈꯪꯗꯦ ꯇꯧꯁꯤ ꯑꯩꯅꯗꯤ ꯊꯕꯛ ꯏꯪꯈꯥꯡ ꯑꯃ ꯀꯩ ꯑꯃ ꯈꯔ ꯇꯧꯔꯒ ꯌꯨꯝ ꯀꯩ ꯌꯥꯝ ꯈꯔ ꯁꯥꯔꯒ ꯐꯖꯅ ꯂꯨꯍꯣꯡꯅꯤꯡꯕ ꯍꯥꯏꯇꯥꯔꯦ ꯃꯣꯏꯅꯗꯤ ꯄꯩꯁꯥꯒꯤ ꯈꯜꯂꯨꯒꯨꯅꯨ ꯃꯣꯏꯅ ꯑꯗꯨꯝ ꯇꯧꯒꯦ ꯌꯥꯅ ꯌꯥꯅꯕ ꯇꯧꯁꯤ ꯌꯨꯝ ꯃꯤꯔꯣꯜ ꯂꯩꯇ꯭ꯔꯦ ꯂꯨꯍꯣꯡꯉꯣꯛ ꯄꯣꯠꯂꯣꯗ ꯌꯥꯝ ꯍꯥꯏꯔꯤꯅꯦ ꯇꯧꯔꯤꯁꯤꯇꯥꯎ
ꯇꯥꯎ ꯑꯗꯨꯅꯤ ꯑꯩꯈꯣꯏꯁꯨ ꯆꯞ ꯃꯥꯟꯅꯩ ꯇꯥꯎ ꯍꯥꯏꯔꯤꯅꯤ ꯁꯣꯝꯗ ꯌꯨꯝ ꯀꯩ ꯁꯦꯝꯖꯤꯜꯂꯤꯕꯅꯤꯅ ꯅꯪꯁꯨ ꯃꯊꯪ ꯆꯍꯤꯗꯗꯤ ꯊꯣꯡ ꯑꯅꯥꯏ ꯅꯨꯄꯤ ꯑꯃ ꯊꯤꯖꯤꯜꯂ ꯈꯣꯠꯂꯗ ꯀꯩꯝꯇꯁꯨ ꯀꯟꯅ ꯍꯥꯏꯔꯤꯅꯤ ꯇꯥꯎ
ꯐꯩ ꯐꯩ ꯏꯇꯥꯎ ꯂꯣꯡꯣꯡꯊꯣꯛꯎ ꯀꯨꯏꯅ ꯁꯥꯡꯅ ꯂꯩꯔꯨꯗꯅ ꯌꯨꯝ ꯀꯩ ꯁꯥꯥꯡꯅ ꯂꯣꯏꯔꯗꯤ ꯂꯣꯡꯣꯡꯊꯣꯛꯄꯅ ꯐꯔ ꯂꯩ ꯏꯇꯥꯎ ꯍꯥꯏꯗꯤ ꯁꯨꯝ ꯊꯦꯡꯗꯈꯔꯒ ꯍꯌꯦꯡꯉꯣꯏ ꯑꯉꯥꯡꯁꯤꯡ ꯁꯦꯝꯕ ꯈꯣꯠꯄ ꯑꯉꯥꯡ ꯌꯣꯛꯄ ꯈꯣꯠꯄ ꯑꯉꯥꯡ ꯇꯧꯀꯥꯟꯗ ꯊꯦꯡꯗꯣꯏꯅꯦ ꯍꯥꯏꯕ
ꯃꯥꯅꯦ ꯃꯥꯅꯦ
ꯑꯩꯈꯣꯏꯅ ꯑꯍꯟ ꯑꯣꯏꯔꯀꯥꯟꯗ ꯏꯁꯆꯥꯗꯨꯅ ꯑꯉꯥꯡ ꯑꯣꯏꯔꯣ ꯅꯨꯡꯉꯥꯏꯔꯣꯏꯗꯅ ꯍꯥꯏꯁꯤ ꯆꯦꯡꯅ ꯌꯨꯝ ꯄꯥꯟꯕꯁꯤ ꯑꯗꯨꯕꯨ ꯐꯠ ꯐꯠꯇꯦꯗꯅ ꯃꯇꯝ ꯆꯥꯅ ꯄꯥꯜꯍꯧꯁꯤꯗꯁꯨ ꯈ꯭ꯋꯥꯏ ꯐꯔꯤꯅꯤ ꯏꯇꯥꯎ ꯂꯩꯇꯕꯒꯤ ꯁꯨꯝ ꯊꯦꯡꯗꯕ ꯍꯥꯏꯗꯨꯅꯤ
ꯃꯥꯅꯦ ꯆ ꯆ ꯃꯥꯅꯦ
ꯎꯝ ꯏꯇꯥꯎꯕꯨ ꯍꯧꯖꯤꯛꯀꯥꯟꯁꯤꯕꯨ ꯀꯔꯤ ꯀꯔꯤ ꯅꯨꯄꯤ ꯑꯉꯥꯡ ꯑꯩꯈꯣꯏ ꯀꯣꯏꯗꯕ ꯀꯃꯥꯏꯅ ꯇꯧꯒꯦ ꯂꯨꯍꯣꯡꯕꯒꯤ ꯋꯥꯔꯤ ꯂꯩꯔꯤꯇꯕꯣ
ꯏꯇꯥꯎ ꯍꯧꯖꯤꯛ ꯆꯥꯡꯁꯤ ꯅꯨꯄꯤ ꯑꯉꯥꯡꯁꯤ ꯀꯣꯏꯗꯔꯤ ꯍꯥꯏꯇꯥꯔꯦ ꯏꯇꯥꯎ ꯑꯃ ꯀꯣꯏꯔꯝꯃꯗꯣꯏ ꯇꯥꯎ ꯑꯁ ꯅꯨꯄꯤꯗꯨ ꯈꯨꯗꯣꯡ ꯆꯥꯗꯕ ꯍꯥꯏꯇꯥꯔꯦ ꯑꯗꯨꯃꯥꯏꯅ ꯇꯧꯔꯒ ꯈꯔ ꯁꯥꯎꯅꯔꯒ ꯂꯥꯞꯅꯈꯦ ꯇꯥꯎ ꯍꯥꯏꯗꯤ ꯌꯨꯝ ꯀꯩ ꯐꯖꯅ ꯁꯦꯝꯖꯤꯜꯂꯒ ꯀꯣꯟ ꯑꯣꯏꯅ ꯐꯖꯅ ꯌꯦꯡꯉꯒꯅꯦꯇꯥꯎ ꯀꯃꯥꯏꯅ ꯂꯦꯞꯄꯦ ꯇꯧꯔꯤ ꯀꯃꯥꯏ ꯀꯃꯥꯏꯅ ꯇꯧꯒꯦ
ꯑꯣ ꯑꯗꯨꯗꯤ ꯅꯪ ꯑꯗꯨꯗꯤ ꯑꯍꯜ ꯂꯃꯟꯅ ꯍꯥꯏꯅꯕꯗꯣ ꯑ ꯑꯣꯏꯅ ꯇꯥꯔꯒꯦ ꯈꯜꯂꯤ ꯆꯠꯂꯣ
ꯇꯥꯎ ꯑꯗꯨꯃꯛꯄꯨꯗꯤ ꯇꯥꯍꯜꯂꯣꯏ ꯑꯗꯨ ꯑꯣꯏꯔꯁꯨ ꯇꯥꯔꯁꯨ ꯌꯨꯝꯈꯩ ꯐꯖꯅ ꯁꯦꯝꯃꯒ ꯂꯣꯏꯔꯒ ꯐꯖꯅ ꯌꯦꯡꯉꯒꯦꯅ ꯈꯟꯕꯩ ꯇꯥꯎꯑꯣ ꯑꯗꯨꯒꯤꯅꯦ
ꯑꯣ ꯊꯕꯛ ꯆꯤꯜꯂꯦꯕ ꯇꯎꯗꯦ
ꯎꯝ
ꯏꯇꯥꯎ ꯑꯩꯗꯤ ꯍꯥꯟꯅꯒꯤꯗꯣ ꯑꯗꯨꯝ ꯍꯥꯃꯨ ꯍꯥꯃꯨꯗ ꯂꯩꯔꯤꯗ ꯂꯨꯍꯣꯡꯗꯨꯗ ꯉꯥꯏꯔꯦ ꯇꯧꯁꯤ ꯇꯍꯨꯝ ꯇꯍ ꯍꯝꯨꯨ ꯑꯗꯨ
ꯊꯃꯦ ꯆꯃꯦ
ꯎꯝ
ꯑꯣ ꯑꯗꯨꯅꯦ ꯅꯨꯄꯤ ꯅꯨꯄꯤ ꯑꯉꯥꯡ ꯐꯕꯁꯤ ꯌꯨꯝꯕꯥꯗ ꯄꯨꯟꯁꯤ ꯅꯨꯡꯉꯥꯏꯗꯅ ꯀꯃꯖꯤ ꯐꯠꯇꯔꯦꯗꯤ ꯌꯨꯝ ꯄꯥꯟꯕꯁꯨ ꯅꯨꯡꯉꯥꯏꯇꯦꯕ
ꯃꯥꯅꯦ ꯃꯥꯅꯦ ꯑꯗꯨꯅꯀꯣ ꯃꯨꯟꯅ ꯈꯜꯂꯒ ꯎꯝ ꯑꯗꯨꯅꯦ ꯃꯨꯟꯅ ꯃꯨꯟꯅ ꯈꯜꯂꯒꯀꯣ ꯈꯔ ꯂꯩꯃꯤꯟꯅꯕ ꯌꯥꯅꯤ ꯅꯨꯡꯉꯥꯏꯗꯧꯕ ꯍꯌꯦꯡꯋꯥꯏ ꯏꯃꯥ ꯏꯄꯥ ꯂꯨꯅ ꯇꯧꯗꯧꯕ ꯈꯜꯂꯒ ꯂꯧꯕꯅ ꯐꯩꯀꯣ ꯑꯩ ꯋꯥ ꯍꯥꯏꯕꯨ
ꯃꯥꯅꯤ ꯃꯥꯥꯟꯅꯤ ꯆꯨꯃꯤ ꯆꯨꯝꯃꯤ
ꯍꯣ ꯐꯔꯦ ꯏꯇꯥꯎ ꯋꯥꯔꯤꯁꯨ ꯌꯥꯝ ꯅꯨꯡꯉꯥꯏ ꯑꯗꯣ ꯊꯦꯡꯅꯗꯕꯁꯨ ꯀꯨꯏꯔꯕꯅꯤꯅ ꯅꯣꯡꯃ ꯏꯇꯥꯎ ꯍꯣꯏ ꯌꯨꯝ ꯀꯩ ꯁꯥꯕꯗꯨ ꯀꯣꯏꯔꯛꯄ ꯑꯣꯏꯅ
ꯍꯣꯏ ꯂꯛꯑꯣ ꯂꯥꯛꯑꯣ ꯏꯇꯥꯎ ꯂꯛꯑꯣ ꯑꯗꯨꯒ ꯅꯣꯡꯃ ꯍ ꯆꯥꯛ ꯆꯥꯛ ꯏꯟꯁꯥꯡ ꯑꯍꯥꯎꯕ ꯑꯃ ꯅꯣꯡꯃ ꯀꯣꯟ ꯄꯨꯟꯅ ꯆꯃꯤꯟꯅꯁꯦ ꯏꯇꯥꯎ
ꯑꯗꯨꯅꯤ ꯑꯗꯨꯅ ꯐꯅꯦꯕ ꯑꯩꯁꯨ ꯆꯥꯠꯊꯣꯛ ꯌꯨꯝꯗꯒꯤ ꯁꯨꯝ ꯄꯥꯛ ꯆꯠꯊꯣꯛꯇꯕꯩꯀꯣ ꯍꯧꯖꯤꯛꯀꯥꯟꯁꯤ ꯎꯝ ꯕꯦꯕꯨꯂꯥ ꯆꯨ ꯇꯨꯔꯦ ꯑꯗꯨꯅ ꯅꯣꯡꯃ ꯀꯣꯏꯊꯂꯛꯀꯦ ꯑꯗꯨꯒ ꯆꯥꯛ ꯏꯟꯁꯥꯡ ꯑꯃ ꯆꯥꯔ ꯃꯔꯨꯞ ꯏꯆꯤ ꯏꯆꯤꯟ ꯏꯅꯥꯎ ꯋꯥꯔꯤ ꯅꯨꯡꯉꯥꯏ ꯁꯥꯟꯅꯁꯤ
ꯍꯣꯏ ꯍꯣꯏ ꯏꯇꯥꯎ
ꯐꯔꯦ ꯐꯔꯦ ꯏꯇꯥꯎ ꯉꯁꯤꯒꯤꯗꯤ ꯊꯝꯃꯒꯦꯀꯣ
ꯍꯣꯏ ꯍꯣꯏ ꯏꯇꯥꯎ ꯎꯝ ꯊꯝꯃꯦ ꯊꯝꯃꯦ